ꯍꯜꯂꯣ
ꯅꯨꯄꯤ ꯅꯠꯇ꯭ꯔꯥ
ꯅꯠꯇꯦ
ꯅꯨꯄꯤꯔꯅ ꯑꯩꯗꯤ ꯈꯟꯕꯅꯤ
ꯑꯣ ꯑꯣꯟꯅꯔꯝꯃꯕ
ꯀꯔꯤ ꯍꯥꯏꯕ
ꯑꯣꯟꯅꯔꯝꯃꯕ꯭ꯔꯕ
ꯍꯣꯏ ꯁꯤꯁꯤꯗꯤ ꯅꯨꯄꯤꯒꯤ ꯃꯤꯡ ꯍꯥꯞꯄꯅꯤꯅ ꯑꯗꯨꯒꯤ ꯃꯣꯃꯣꯆꯥ ꯃꯣꯃꯣꯆꯥ ꯅꯪꯒꯤ ꯃꯤꯡꯔꯣ ꯑꯗꯨ ꯅꯨ ꯄꯤꯒꯤꯔꯅꯦ ꯂꯩꯥꯏꯁ꯭ꯔꯝ ꯊꯝꯃꯒꯦꯀꯣ
ꯑꯥ
ꯅꯨꯄꯤꯒꯤꯔꯅ ꯈꯟꯕꯅꯦ
ꯑꯣ ꯀꯩꯗꯧꯔꯤꯅꯣ
ꯎꯟ ꯀꯔꯤꯁꯨ ꯇꯧꯗꯦꯗ ꯑꯗꯨꯝ ꯐꯝꯃꯔꯒ ꯂꯩꯌꯦ ꯍꯧꯖꯤꯛꯇꯤ ꯅꯪꯗꯤ
ꯍꯤꯞꯄꯤ ꯀꯩ ꯍꯤꯡꯖꯥꯡ ꯆꯥꯔꯒꯦ ꯑꯥ
ꯎꯝ ꯑꯩꯈꯣꯏ ꯉꯁꯤ ꯎꯇꯤ ꯆꯥꯏꯌꯦ
ꯎꯝ ꯅꯨꯡꯗꯥꯡꯗꯣ ꯎꯇꯤ ꯊꯣꯡꯉꯒ ꯆꯥꯕ꯭ꯔꯥ ꯍꯥꯏꯁꯦ
ꯍꯣꯏ
ꯐꯠꯁꯨ ꯐꯠꯇꯕ
ꯀꯔꯤ ꯍꯥꯏꯕ
ꯐꯠꯇꯕꯅꯦ ꯍꯥꯏꯕ ꯅꯨꯡꯗꯥꯡꯗ ꯎꯇꯤ ꯆꯥꯕꯗꯣ
ꯑꯣ ꯑꯩꯗꯤ ꯈꯪꯗꯦꯅ ꯑꯩꯗꯤ ꯃꯄꯥꯟꯗ ꯂꯩꯕꯒꯤ ꯎꯝ ꯍꯥꯏꯌꯣ
ꯅꯨꯃꯤꯠ ꯅꯨꯃꯤꯠ ꯂꯩꯔꯤꯉꯩꯗ ꯆꯥꯔꯗꯤ ꯌꯥꯕꯅꯦ ꯊꯣꯡꯉꯗꯤ ꯌꯥꯏꯕꯀꯣ ꯍꯥꯏꯗꯤ ꯏꯚꯅꯤꯡ ꯋꯥꯏꯗ ꯊꯣꯡꯕ ꯌꯥꯏꯕꯀꯣ
ꯍꯣꯏ
ꯅꯥꯏꯠꯇꯗꯤ ꯊꯣꯡꯕ ꯌꯥꯗꯦ
ꯑꯩꯈꯣꯏ ꯏꯚꯤꯅꯤꯡꯗ ꯊꯣꯡꯕꯅꯦ ꯅꯥꯏꯠꯇ ꯆꯥꯛ ꯆꯥꯕ
ꯑꯣ
ꯅꯈꯣꯏꯒꯤꯗꯤ ꯀꯔꯤ ꯏꯟꯁꯥꯡ ꯆꯥꯕꯅꯣ ꯉꯁꯤ
ꯁꯧꯒ꯭ꯔꯤꯒ ꯌꯦꯟꯒ
ꯁꯧꯒꯔ꯭ꯤ ꯁꯧꯒ꯭ꯔꯤ ꯀꯔꯤꯅꯣ ꯆꯥꯝꯐꯨꯠꯔ ꯍꯥ
ꯍꯦꯔꯥ ꯅꯪꯁꯨ ꯁꯧꯒ꯭ꯔꯤꯗꯤ ꯑꯁꯤꯟꯕ ꯁꯧꯒ꯭ꯔꯤꯗꯤ ꯆꯝꯐꯨꯠ ꯅꯠꯇꯦ
ꯈꯪꯗꯦ ꯆꯤꯀꯟꯗꯤ ꯈꯪꯉꯦ
ꯑꯃ ꯑꯁꯤꯟꯕ ꯁꯧꯒ꯭ꯔꯤꯗꯣ ꯈꯪꯗꯕ꯭ꯔꯥ
ꯍꯣꯏ ꯏꯪꯂꯤꯁꯇ ꯍꯥꯏꯌꯣꯅꯦ ꯏꯪꯂꯤꯁꯇ ꯑꯃꯔꯛ ꯍꯥꯏꯕꯤꯌꯨ
ꯏꯪꯂꯤꯁꯇ ꯀꯩ ꯀꯧꯏ ꯈꯪꯗꯦ ꯑꯩꯁꯨ
ꯁꯧꯒꯔ꯭ꯤ
ꯁꯧꯒ꯭ꯔꯤ ꯈꯪꯗꯕ ꯃꯅꯤꯄꯨꯔ ꯃꯆꯥ ꯑꯣꯏꯔꯒ ꯁꯧꯒ꯭ꯔꯤ ꯈꯪꯗꯕ
ꯍꯣꯏ ꯈꯪꯗꯤꯌꯦ ꯆꯥꯗꯕꯒꯤꯔ ꯈꯪꯗꯦ
ꯍꯥꯏꯖꯤꯜꯂꯣ ꯑꯃꯒ ꯅꯠꯇꯦ ꯑꯗꯨꯗꯤ ꯎꯁꯣꯏ ꯕꯦꯝꯕꯨ ꯁꯨꯠꯇꯤ ꯎꯁꯣꯏ ꯑꯃ ꯁꯧꯒ꯭ꯔꯤ ꯍꯥꯏꯁꯦ ꯀꯥꯡꯁꯣꯏ ꯆꯥꯗꯣꯏꯅꯦꯕꯀꯣ
ꯑꯣ
ꯀꯥꯡꯁꯣꯏꯗꯤ ꯈꯥꯡꯕ ꯅꯠꯇ꯭ꯔꯥ
ꯈꯪꯉꯦ ꯈꯪꯉꯦ ꯑꯗꯨꯗꯤ
ꯑꯆꯝꯕꯗꯣ ꯑꯃ ꯒꯟꯖꯥꯒꯤ ꯃꯅꯥꯒꯤ ꯏꯁꯇꯥꯏꯟꯗ ꯇꯧꯕꯅꯦꯕꯀꯣ
ꯑꯣ ꯑꯗꯨꯗꯤ ꯈꯪ
ꯑꯃꯥ ꯌꯥꯝ ꯁꯤꯟꯕ
ꯁꯣꯔ ꯇꯧꯕ꯭ꯔꯥ ꯑꯦꯁ ꯑꯣ ꯌꯨ ꯑꯥꯔ
ꯑꯥ ꯑꯥ ꯑꯥ ꯑꯗꯨꯅꯤ ꯁꯤꯟꯕ ꯍꯥꯏꯁꯦ
ꯑ ꯍꯣ ꯈꯪꯉꯦ ꯑꯗꯨꯗꯤ
ꯎꯝ ꯍꯥꯏꯗꯤ ꯃꯅꯥ ꯈꯨꯄꯥꯟꯗꯣ ꯒꯟꯖꯥꯒꯤ ꯁꯇꯥꯏꯟ ꯇꯧꯕꯅꯦꯕꯀꯣ
ꯍꯣꯏ ꯍꯣꯏ ꯍꯣꯏ ꯈꯪꯉꯦ꯫ ꯈꯪꯉꯦ ꯑꯩꯈꯣꯏꯁꯨ ꯆꯥꯕꯅꯦ
ꯎꯝ ꯆꯥꯗꯔ꯭ꯗꯤ ꯀꯩ ꯅꯪ ꯑꯣ ꯅꯪ ꯀꯥꯏ ꯂꯩꯏꯒꯦ
ꯑꯩꯁꯨ ꯌꯨꯝꯗ ꯂꯩꯌꯦ
ꯎ ꯅꯪꯅ ꯃꯄꯥꯟꯗ ꯂꯩ ꯍꯥꯏꯕꯗꯨꯗ ꯑꯩ ꯌꯨꯝꯗ ꯂꯩꯇꯕꯔ꯭ ꯁꯤꯅꯤ
ꯌꯨꯝꯒꯤ ꯃꯄꯥꯟꯗ ꯍꯥꯏꯕꯅꯤ ꯅꯪꯗꯤ
ꯑꯩꯗꯤ ꯌꯨꯝꯒꯤ ꯐꯃꯨꯡꯗ ꯂꯩ
ꯍꯥ ꯍꯥ ꯑꯣ ꯑꯣ ꯐꯥꯏ ꯐꯥꯏ ꯗꯣ ꯅꯪ ꯀꯣꯜ ꯇꯧꯕ ꯃꯥꯜꯂꯤꯅꯦ ꯅꯪꯒꯤ ꯈꯣꯟꯖꯦꯜꯗꯣ
ꯀꯔꯤ
ꯀꯔꯤ ꯍꯥꯏꯗꯣꯏꯅꯣ ꯑꯥ ꯁꯤꯛ ꯇꯧꯕ꯭ꯔꯥ ꯅꯪ ꯅꯪꯒꯤ ꯅꯁꯥ ꯅꯁꯥ ꯐꯠꯇꯕ꯭ꯔꯥ ꯅꯁꯥ ꯉꯝꯗꯕ꯭ꯔꯥ ꯍꯥꯏꯕ
ꯀꯩꯁꯨ ꯇꯧꯗꯦꯗꯣ ꯁꯨꯝ ꯃꯅꯨꯡꯗ ꯂꯩꯕꯩ ꯀꯟꯅ ꯉꯥꯡꯕꯗꯨ ꯅꯨꯡꯉꯥꯏꯇꯕꯩꯅꯦ
ꯑ ꯑ ꯍꯣꯏ ꯍꯣꯏ
ꯑꯩꯈꯣꯏꯒꯤ ꯏꯃꯨꯡꯒꯤ ꯐꯦꯃꯤꯂꯤ ꯃꯤꯒꯩ ꯂꯣꯏ ꯂꯩꯕꯒꯤꯀꯣ
ꯍꯣꯏ ꯍꯣꯏ
ꯔꯨꯝꯗꯣ ꯊꯪꯅꯕ ꯑꯣꯏꯕꯅꯤꯅ ꯁꯨꯝ ꯅꯨꯡꯉꯥꯏꯇꯦ ꯊꯦꯡꯉꯦꯗꯅ ꯍꯧꯖꯤꯛ
ꯑ
ꯑꯗꯨꯒꯤꯅꯦ ꯅꯪ ꯀꯣꯂꯦꯖ ꯂꯣꯏꯔꯕꯣ
ꯍꯣꯏ ꯀꯣꯂꯦꯖ ꯎꯝ ꯂꯥꯏꯗ꯭ꯔꯤꯌꯦ ꯀꯣꯂꯦꯖ ꯀꯥꯔꯔꯤꯌꯦ
ꯑꯣ ꯁꯤꯦꯃꯤꯁꯇꯔ ꯀꯦꯌꯥ
ꯑ ꯁꯦꯕꯗ
ꯑꯣ ꯀꯩ ꯀꯣꯂꯦꯖꯇ ꯇꯧꯕ
ꯎꯝꯁ ꯃꯤꯡꯗꯤ ꯍꯥꯏꯔꯨꯔꯣꯏ ꯑꯩ ꯍꯅꯤꯡꯗꯦ
ꯏ ꯀꯩꯒꯤꯅꯣ ꯍꯥꯏꯁꯦ ꯑꯗꯨ ꯍꯥꯏꯕꯕꯨ ꯀꯩꯀꯥꯏꯒꯦ
ꯍꯩꯔꯗꯤ ꯈꯪꯒꯅꯤꯅ
ꯑ ꯑꯦꯔꯤ ꯌꯥꯗ ꯍꯥꯏꯕꯨꯅꯤ
ꯑ ꯅꯪ ꯅꯪꯗꯤ ꯀꯧꯂꯦꯖ ꯇꯝꯕ꯭ꯔꯥ ꯖꯣꯕ ꯇꯧꯕ꯭ꯔꯥ
ꯀꯣꯂꯦꯖ ꯀꯣꯂꯦꯖ ꯀꯣꯂꯦꯖ
ꯀꯩꯁꯗ
ꯅꯪ ꯅ ꯑꯩꯉꯣꯟꯗꯒꯤ ꯁꯦꯟ ꯌꯥꯔ ꯈꯤꯇꯪꯣꯏ
ꯈꯈꯤꯇꯪ ꯀꯇ ꯁꯤꯛꯁꯔ ꯐꯥꯏꯚ ꯔꯥ
ꯅꯠꯇꯦ ꯅꯠꯇꯦ ꯅꯠꯇꯦꯪ ꯇꯨ ꯏꯌꯥꯔꯁꯀꯨꯝꯕꯦ ꯇꯨ ꯏꯔꯁꯀꯣ ꯕꯥꯔ
ꯑꯣ ꯑꯗꯨ ꯑꯗꯨ ꯍꯗꯤꯦ ꯐꯣꯔꯠ ꯏꯔ ꯑꯗꯨꯃꯥꯏꯅ ꯇꯧꯕ꯭ꯔꯥ
ꯅꯠꯇꯦꯦ ꯅꯪ
ꯑ
ꯊꯥꯔꯠ ꯊꯥꯔꯠ ꯊꯥꯔꯠ
ꯊꯥꯔꯗ ꯏꯌꯔ ꯊꯥꯔꯗ ꯁꯦꯝ
ꯑꯗꯨꯗꯤ ꯅ ꯑꯣꯂꯤ ꯇꯨ ꯏꯌꯥꯔꯁ
ꯍꯥꯏ ꯍꯣꯏ
ꯍ
ꯅꯆꯦꯅꯤꯅꯦ ꯑꯗꯨꯗꯤ
ꯍꯝ ꯆꯍꯤꯗ ꯑꯃꯨꯛꯇꯤ ꯇꯛꯅꯁꯤꯔꯣ
ꯆꯍꯤꯗꯣ ꯍꯜꯂꯝꯒꯅꯤꯅ ꯑꯩꯅ
ꯑ ꯍꯜꯂꯛꯕꯅꯤ ꯍꯜꯂꯛꯕꯅꯤ
ꯍꯥꯥ
ꯀꯌꯥꯁꯤꯔꯒꯦ
ꯑꯗꯦ ꯇꯤꯟꯖꯤ ꯇꯨꯅꯦ
ꯁꯝ ꯁꯃ ꯄꯇ ꯄ꯭ꯂꯦ
ꯁꯦꯡꯪꯃꯗꯦ ꯇꯗꯤ ꯇꯨꯅꯦ
ꯑꯁꯦꯡꯕꯅꯦ ꯑꯩꯁꯨ
ꯅꯪꯖ ꯇꯟꯖꯤ ꯇꯤ ꯎ꯭ꯔꯥ
ꯑꯥ
ꯎꯝ ꯐꯒꯤꯤꯗꯕꯅꯤꯗ
ꯅꯠꯇꯦ ꯅꯠꯇꯦ ꯇꯨ ꯏꯌꯥꯔꯁ ꯗ꯭ꯔꯣ ꯑꯩꯗꯣ ꯇꯨ ꯏꯌꯥꯔꯁꯇꯣ ꯍꯟꯊꯍꯧꯕ ꯍꯥꯏꯗꯤ ꯑꯦꯛꯖꯥꯝꯗꯣ ꯎꯝ ꯑꯩꯅ ꯁꯨꯝ ꯌꯩꯊꯣꯛꯑꯒ ꯗ꯭ꯔꯣꯞ ꯇꯧꯊꯣꯛꯕ ꯑꯟꯗ꯭ꯔꯣꯞ ꯇꯧꯊꯣꯛꯑꯣꯕꯀꯣꯠꯇꯣꯏꯔꯁ
ꯑꯥ ꯑ ꯑꯣ
ꯆꯖꯔ ꯌꯦꯁꯦ ꯀꯩ ꯀꯣꯂꯦꯖꯅ ꯍꯥꯏꯔꯣꯅꯦ ꯑꯦꯔꯤꯌꯥꯗ ꯍꯥꯏꯔꯨꯅꯦ ꯅꯣꯏ ꯀꯣꯂꯦꯖꯀꯤ ꯂꯩꯕ
ꯑꯗꯨꯝ ꯍꯥꯏꯔꯔꯣꯏ ꯍꯥꯏꯅꯤꯡꯗꯦ ꯁꯤꯗ ꯍꯥꯏꯔꯗꯤ ꯑꯗꯨ ꯌꯥꯔꯔꯣꯏꯕ ꯑꯗꯨꯝꯒꯨꯝꯕ ꯍꯥꯏꯕ ꯌꯥꯗꯦ ꯍꯥꯏꯕꯅꯦ ꯀꯔꯤꯅꯣ
ꯑꯗꯨꯒꯨꯝꯕ ꯀꯣꯂꯦꯖ ꯀꯨꯝꯕꯩꯗꯨꯗꯤ ꯀꯩꯁꯨ ꯀꯥꯏꯗꯦ ꯍꯥꯏꯕꯕꯅꯤꯗ ꯑꯗꯨꯝ ꯍꯥꯏꯅꯩꯗꯣ
ꯎꯝ ꯍꯥꯏꯗꯦ ꯑꯩꯗꯤ ꯍꯥꯏꯅꯤꯡꯗꯦ ꯍꯅꯤꯡꯗꯦ
ꯑꯩꯉꯣꯟꯗ ꯍꯥꯏꯌꯨꯅꯦ
ꯑꯩ ꯅꯪꯕꯨ ꯈꯪꯗꯦ ꯑꯗꯨꯒꯤ ꯍꯥꯏꯔꯔꯣꯏ ꯑ
ꯑ
ꯑꯦ ꯅꯪꯁꯨ ꯑꯩꯕꯨ ꯈꯪꯗꯦꯅ ꯔꯦꯟꯗꯝꯅꯤꯅ
ꯎꯥ
ꯇꯥꯜ ꯂꯩꯕ ꯑꯩ ꯀꯔꯤ ꯀꯔꯤ ꯇꯧꯔꯒ ꯂꯩꯕ꯭ꯔꯣ ꯀꯥꯁ ꯆꯠꯄ꯭ꯔꯥ ꯃꯣꯔꯅꯤꯡꯗ
ꯑꯪ ꯀꯂꯥꯁ ꯁꯦ
ꯑ
ꯉꯁꯤꯗꯩ ꯆꯠ ꯍꯧꯏ
ꯁꯤꯗꯩ ꯑꯣꯀꯦ
ꯎ ꯅꯪ ꯑꯗꯨꯗꯤ ꯑꯩ ꯑꯃ ꯍꯪꯒꯦꯕꯀꯣ ꯑꯗꯨꯗꯤ ꯁꯦꯡꯅ ꯍꯥꯏꯌꯣꯕꯀꯣ ꯅꯣꯏꯒꯤ ꯌꯨꯅꯤꯚꯔꯁꯤ ꯅꯣꯏ ꯌꯨꯅꯤꯚꯔꯁꯤꯇꯤꯗꯣ
ꯍꯥ
ꯑꯦꯝ ꯌꯨ ꯑꯣꯏꯕ꯭ꯔꯥ ꯗꯤ ꯑꯦꯝ ꯌꯨ ꯑꯣꯏꯕ꯭ꯔꯥ
ꯑꯩ ꯍꯥꯢꯔꯔꯣꯢꯒꯦ
ꯑꯦꯦꯝ ꯌꯨ ꯑꯣꯔ ꯗꯦꯝ ꯌꯨ ꯁꯤꯗꯤ ꯀꯩ ꯆꯨ ꯀꯥꯏꯗꯦ
ꯑꯩ ꯈꯪꯒꯦ
ꯑꯦ
ꯀꯂꯦꯁ ꯆꯠꯂꯦ ꯌꯥꯔꯦ ꯑꯩ ꯀꯣꯂꯦꯁ ꯆꯠꯂꯦ ꯁꯤꯛꯁ ꯁꯚꯦꯟ ꯁꯕꯗꯅꯦ ꯑꯗꯣ ꯈꯪꯉ꯭ꯔꯗꯤ ꯌꯥꯔꯦꯗꯅ
ꯅꯠꯇꯦ ꯑꯩꯅ ꯍꯥꯏꯕꯗꯤꯅꯦ
ꯍꯥ
ꯅꯣꯏꯒꯤ ꯀꯣꯂꯦꯖꯀꯤ ꯑꯦꯛꯖꯥꯝꯗꯣ ꯀꯟꯗꯛ ꯇꯧꯕ ꯑꯃꯗꯤ ꯂꯩꯔꯝꯒꯅꯤꯗꯔ ꯑꯗꯣ ꯗꯤ ꯑꯦꯝ ꯌꯨ ꯇꯧꯕ꯭ꯔꯥ ꯑꯦꯝ ꯌꯨ ꯇꯧꯕ꯭ꯔꯥ
ꯑꯗꯨ ꯃꯦ ꯇ ꯑꯗꯦ
ꯑ ꯍꯥꯏꯖ
ꯁꯦꯡꯕꯅꯤ ꯈꯪꯗ ꯀꯔꯤ ꯀꯔꯤ ꯌꯦ ꯂꯩꯀꯥꯏꯗ ꯂꯩꯕ꯭ꯔꯥ
ꯑꯩ ꯀꯔꯤ ꯂꯩꯀꯥꯏ ꯌꯥꯝ ꯂꯥꯞꯄꯦ
ꯍꯥ ꯍꯥ
ꯑꯩ ꯌꯨꯝꯗ ꯂꯩ ꯌꯨꯝꯗ ꯂꯩꯌꯦ
ꯅꯪꯒꯤ ꯌꯨꯝꯗ ꯀꯔꯤ ꯂꯩꯀꯥꯏꯗꯅꯣ
ꯎꯝ ꯑꯗꯨꯕꯨ꯭ꯔꯣ
ꯀꯆꯤꯡꯗ ꯑꯁ ꯑꯩ ꯑ ꯏꯝꯐꯥꯜꯒꯤ ꯃꯃꯤꯡꯁꯤꯡꯗꯣ ꯈꯪꯗ꯭ꯔꯤꯅꯦ ꯀꯛꯆꯤꯡꯗꯤ ꯀꯗꯥꯏꯗ ꯀꯩ ꯁꯥꯠꯇ ꯂꯩꯕ
ꯎꯝ ꯃꯥꯒꯤ ꯅꯥꯏꯕꯔꯁꯦ ꯀꯣ ꯍꯥꯏꯗꯤ ꯗꯥꯏꯔꯦꯛ ꯀꯛꯆꯤꯡ ꯅꯠꯇꯦꯕꯀꯣ ꯑꯩ ꯗꯤꯁꯇ꯭ꯔꯤꯛꯇꯨꯅꯦ ꯑꯩꯈꯣꯏꯅ ꯍꯥꯏꯁꯦ
ꯑ
ꯅꯣꯏꯣ ꯆꯥꯟꯗꯦꯜ ꯂꯩꯔꯦ ꯅꯥꯏꯕꯔꯤꯡꯗ ꯊꯧꯕꯥꯜ ꯂꯩꯔꯦ ꯏꯝꯐꯥꯜ ꯋꯦꯁ ꯂꯩꯔꯦ ꯕꯤꯁꯅꯨꯄꯨꯔ ꯂꯩꯔꯦ
ꯑꯥ ꯎꯝ ꯑꯩꯁꯨ ꯏ ꯐꯥꯗ ꯂꯩꯌꯦꯦ ꯍꯥꯏꯗꯤꯕꯨꯣ ꯑꯗꯨ ꯏꯝꯐꯥꯎꯜꯒ ꯀꯔꯦꯜꯅ ꯑꯩꯗꯤ ꯃꯩꯇꯩ ꯅꯠꯇꯤꯅ
ꯎꯝ
ꯅꯗꯒꯤ ꯎꯝ
ꯑꯗꯨꯏ ꯇꯔꯗꯤ ꯑ ꯅꯪꯅ ꯇꯝꯃꯝꯗꯣꯏ ꯀꯣꯂꯦꯖꯁꯦꯀꯣ ꯑꯩꯅ ꯒ꯭ꯦꯁ ꯇꯧꯕꯗꯣꯀꯣ ꯏꯝꯐꯜ
ꯎꯝ
ꯗꯦꯝ
ꯎꯝ
ꯑꯗꯨꯒ ꯇꯤꯖꯤ ꯖꯤ ꯄꯤ
ꯈꯟꯦ ꯅꯪ ꯈꯟꯦ ꯅꯤꯡꯕ ꯈ ꯑ ꯈꯨ
ꯁꯥꯏꯟꯁ ꯂꯥ ꯑꯥꯁ ꯂꯥ
ꯁꯥꯏꯟꯁꯅꯦ
ꯀꯩ ꯗꯤꯄꯥꯔꯠꯃꯦꯟ
ꯍꯥꯏꯣꯏ ꯍꯥꯏ
ꯀꯥ
ꯍꯥꯏꯔꯔꯣꯏꯌꯦ
ꯑꯅ ꯒꯦꯁ
ꯅꯪ ꯊꯪ꯭ꯔꯤꯔꯤꯕ ꯅꯪꯦꯅ ꯃꯥ ꯅꯃꯥꯟꯅꯕꯔ ꯅꯃꯥꯟꯅꯕꯤꯔ ꯂꯩꯔꯅꯤ ꯈꯪꯒꯅꯦꯕ ꯑꯩꯕꯨ
ꯀꯃꯥꯏꯅ ꯍꯥꯎ
ꯈꯪꯒꯅꯤ ꯑꯩ ꯍꯥꯏꯔꯒꯦ
ꯑꯩꯅ ꯍꯥꯏꯔꯤꯁ ꯆꯨꯝꯃꯝꯒꯅꯤ ꯅꯪꯒꯤꯗ ꯅꯪꯒꯤ ꯀꯣꯂꯦꯖ ꯑꯍꯨꯝꯁꯤ ꯃꯅꯨꯡꯗ
ꯅꯪ ꯀꯅꯕꯈꯗꯤ ꯊ꯭ꯔꯤ ꯏꯔꯁ ꯐꯣꯔ ꯏꯌꯥꯔꯁꯣ
ꯑꯩꯈꯣꯏ ꯁꯦꯀꯦꯟ ꯌꯌꯥꯔꯁꯨ ꯅꯠꯇ꯭ꯔꯣ ꯊꯥꯔꯠ ꯁꯦꯝꯗꯦ
ꯑꯗꯨ ꯑ ꯍꯥꯏꯕꯗꯤ ꯌꯔꯁꯇꯅ
ꯐꯣꯔ ꯌꯔꯁ ꯇꯧꯕꯗꯧꯕ
ꯑꯣ ꯗꯣ ꯂꯣꯏꯔꯒ ꯀꯔꯤ ꯇꯧꯗꯨꯅꯦ ꯑꯩ ꯈꯟꯗꯅꯕ ꯅꯪꯗꯤꯦ
ꯑꯦꯝ ꯑꯦ ꯇꯧꯒꯅꯤ
ꯑ ꯑꯣꯦ
ꯑ
ꯑꯗꯨ ꯂꯩꯥꯏꯔꯒ
ꯑꯗꯨ ꯂꯣꯏꯔꯒ ꯖꯦ ꯑꯥꯔ ꯑꯦꯐ ꯀꯨꯝꯕ ꯊꯥꯕ ꯌꯥꯏ ꯏꯁꯀꯣꯂꯔꯁꯤꯞꯀꯨꯝꯕ ꯇꯧꯕ ꯀꯣꯂꯔ
ꯑꯥ ꯐꯥꯏ ꯐꯚꯥꯏ ꯗꯔꯦ ꯌꯥꯝ ꯍꯥꯏꯩꯔꯝꯒꯅꯤ ꯀꯥ ꯃꯤꯗꯤ ꯂꯩꯗꯤ
ꯍꯩꯇ ꯍꯩꯇ ꯍꯩꯇ
ꯑꯩꯪ
ꯍꯥꯏꯗꯤ ꯐꯅ ꯇꯨ ꯌꯥꯝ ꯐꯅꯤ
ꯁꯨꯃꯅꯥ
ꯑꯥꯏ ꯑꯦꯝ ꯇꯨ ꯑꯦꯞ ꯐꯦꯟ
ꯀꯦꯐꯥꯎꯔꯁꯨ ꯑꯩ ꯀꯩꯍꯥꯏꯅ ꯀꯥꯅꯕ ꯀꯪ ꯃꯦ ꯃꯂꯣꯏꯔꯒ ꯞꯂꯥꯟ ꯑꯃꯥ ꯁꯠꯁꯠ ꯂꯣꯏꯁꯟꯗꯧꯕꯅꯦ ꯍꯣꯏ
ꯑꯩꯅ ꯍꯧꯖꯤꯛ ꯍꯥꯏꯕ ꯀꯣꯂꯦꯖ ꯑꯍꯨꯝꯗꯣ ꯗꯤ ꯑꯦꯝ ꯁꯥꯏꯟꯁ ꯑꯥꯔꯠꯁ ꯂꯩꯔꯦꯀꯣ
ꯑ-ꯍꯣꯏ
ꯑꯗꯒꯤꯗꯤ ꯏꯝꯐꯥꯜ ꯀꯣꯂꯦꯖ ꯂꯩꯔꯦꯀꯣ
ꯍꯥ
ꯖꯤꯄꯤ ꯑꯍꯧꯝ ꯁꯤꯒꯤ ꯃꯅꯨꯡꯁꯤꯗ ꯌꯥꯎꯏ ꯌꯥꯎꯗꯦ
ꯌꯥꯎꯖꯤꯅꯦ
ꯌꯥꯎꯗꯤꯌꯦ
ꯍꯋꯥꯏ
ꯀꯩꯀꯥꯔꯒꯗꯤ ꯃꯅꯤꯄꯨꯔ ꯀꯣꯂꯦꯖꯇꯤ ꯑꯣꯏꯔꯣꯏ ꯕꯨꯙꯆꯟꯗ꯭ꯔ ꯀꯣꯂꯦꯖ ꯏꯝꯐꯥꯜ ꯑꯦꯔꯤꯌꯥꯗꯗꯤ ꯑꯗꯨꯒꯤ ꯀꯣꯂꯦꯖꯇꯨ ꯅꯠꯇ꯭ꯔꯗꯤ ꯑꯩ
ꯌꯥꯔꯦ ꯒꯦꯁ ꯇꯧꯔꯛꯑꯅꯨ